ꯑꯕꯣ
ꯑꯧ ꯃꯦꯁꯦꯁ ꯆꯔꯣꯡ ꯑꯃ ꯐ꯭ꯔꯪ ꯐ꯭ꯔꯪ ꯐꯪ ꯄꯥꯏꯁꯤꯜꯂꯛꯑꯦ ꯉꯍꯥꯛꯇꯪ ꯇꯧꯕꯁꯤꯗ
ꯑꯣ ꯑꯩꯗꯣ ꯑꯩꯈꯣꯏꯀ ꯃꯆꯥꯗꯣ ꯑꯉꯥꯡꯗꯨꯅ ꯆꯦꯟꯖꯤꯜꯂꯒ ꯃꯣꯒ ꯀꯩꯅꯣꯒ ꯌꯦꯛꯄꯤꯌꯣꯅ ꯀꯨꯀꯨ ꯌꯦꯛꯄꯤꯌꯣꯅ ꯇꯧꯕ ꯑꯗꯩ ꯌꯦꯛꯇ꯭ꯔꯁꯨ ꯅꯨꯡꯉꯥꯏꯇ꯭ꯔꯕ ꯑ ꯌꯦꯛꯈꯤꯒꯦꯅ ꯇꯧꯕꯒꯤ ꯇꯧꯕꯅꯤꯗ
ꯎꯝ ꯉꯥꯡ ꯍꯥꯏꯕꯁꯤ ꯇꯧꯗꯁ ꯌꯥ ꯄꯣꯟꯠꯇꯦꯗꯣ ꯂꯥꯏꯠꯀꯤ ꯃꯔꯝꯗ ꯍꯥꯏꯕꯅꯤꯅ
ꯍꯣꯏ ꯑꯗꯨꯗꯨꯒꯤ ꯍ ꯇꯥꯍꯜꯂꯦꯕ ꯑꯗꯨꯅꯤ
ꯑꯩꯅ ꯃꯃꯤꯗ ꯋꯥꯔꯤ ꯁꯥꯕ ꯅꯣꯏꯔꯣꯝꯗ ꯈꯥꯃꯦꯟ ꯂꯨꯄꯥ ꯅꯤꯄꯥꯥꯟ ꯄꯤꯒ ꯍꯥꯏꯕ ꯀꯤꯂꯣꯗ ꯇꯔꯥꯒꯨꯝꯕ ꯄꯤ ꯍꯥꯏꯕ ꯀꯩꯅꯣ ꯈꯥꯃꯦꯟꯁꯦ ꯌꯥꯝ ꯍꯣꯡꯉꯤꯅ ꯀꯃꯥꯏꯅ ꯇꯧꯔꯤꯅꯣꯅ ꯍꯪꯉꯅꯦ
ꯁꯥꯏ ꯍꯥꯏꯅꯩꯅꯦ ꯑꯩꯈꯣꯏꯩꯅ ꯆꯥꯎꯋꯦ ꯀꯩꯅꯣ ꯍꯟꯗꯛ ꯆꯍꯤ ꯑꯃꯨꯛ ꯑꯦꯟꯖꯥꯡ ꯖꯅꯥꯄꯤ ꯈꯣꯡꯕ ꯄꯣꯠ ꯆꯩ ꯊꯦꯡꯅꯗ꯭ꯔꯤꯅ ꯃꯥꯏꯔꯦꯡꯒꯥꯁꯤꯅ ꯃꯔꯣꯟ ꯑꯃ ꯍꯣꯡꯉꯤꯕ ꯍꯥꯏꯗꯤ ꯆꯥꯝꯃꯒꯤ ꯇꯔꯨꯛꯀꯥ ꯇꯧ ꯆꯔꯥꯔꯥ ꯆ ꯆꯔꯥꯃꯝ ꯆꯥꯕ ꯌꯥ ꯃꯥꯜꯂꯦꯗꯣ
ꯃꯥꯏꯖꯦꯟꯒꯨꯝꯕ ꯀꯩꯅꯣꯒꯨꯝꯕ ꯑꯔꯨꯝꯕ ꯑꯔꯨꯝꯕ ꯄꯣꯠꯁꯤꯗꯤ ꯌꯥꯝ ꯇꯥꯡꯗꯧꯅꯤꯉꯣ ꯊꯥꯒꯨꯝꯕꯗ ꯉꯝꯗꯕ ꯋꯥꯕ ꯄꯣꯠꯇꯨꯕꯨ
ꯑꯣ ꯅꯣꯡꯁꯤꯡ ꯀꯩꯀꯩ ꯇꯥꯁꯤꯜꯂꯛꯄꯁꯤꯗ ꯑꯃꯨꯛ ꯄꯠꯀꯅꯤ ꯈꯣꯠꯀꯅꯤ ꯈꯟꯗꯅ ꯌꯉꯣꯟ ꯊꯣꯛꯂꯛꯏꯖꯥꯠꯅꯤꯗ ꯑꯗꯨꯒꯤꯅꯤꯗ ꯐꯕ ꯁꯨꯝ ꯐꯔꯦ ꯑꯗꯣ ꯅꯣꯡ ꯈꯔ ꯈꯔ ꯈꯛ ꯆꯥ ꯇꯥꯕꯅꯤꯅ ꯑꯗꯨꯝ ꯊ ꯊꯅ ꯆꯥꯎꯕ ꯀꯥꯡꯕꯨ ꯑꯣꯏꯕꯗꯣ ꯈꯨꯌꯥ ꯑꯃ ꯈꯥꯃꯦꯟ ꯑꯩꯅ ꯍꯥꯏꯁꯦ ꯂꯄꯥ ꯇꯔꯥꯒꯤ ꯈꯥꯃꯦꯟꯁꯦ ꯑꯩꯈꯣꯏ ꯌꯥꯝꯕꯅꯦ ꯆ ꯀꯨꯟꯒꯤꯅꯦ ꯊꯨꯝꯃꯎ ꯑꯃ ꯐꯥꯈꯤ ꯇꯧꯕ ꯑꯩꯈꯣꯏꯗꯤ ꯑꯃꯨꯛ ꯊꯣꯡꯕ ꯑꯃꯨꯛ ꯆꯥꯅꯤ ꯀꯥꯡꯉꯕꯨ ꯆꯥꯅꯤ ꯏꯔꯣꯟꯕꯨ ꯆꯥꯅꯤ ꯑꯌꯨꯛ ꯑꯌꯨꯛꯅ ꯀꯩꯅꯣ ꯊꯣꯡꯉꯅꯤ ꯆꯝꯈꯠꯂ ꯋꯥꯁꯦ ꯊꯣꯡꯉꯅꯤ ꯅꯨꯃꯤꯠ ꯅꯤꯅꯤ ꯍꯨꯝꯅꯤꯗꯤ ꯅꯨꯡꯗꯥꯡꯁ ꯑꯗꯨꯝ ꯈꯝꯕ ꯃꯀꯥ ꯌꯣꯡꯆꯥꯛ ꯃꯔꯨꯒ ꯇꯧꯔꯒ ꯑꯗꯨꯝ ꯂꯣꯜꯂꯅꯤ ꯑꯗꯨ ꯁꯣꯏꯗ꯭ꯔꯦ ꯅꯨꯃꯤꯠ ꯃꯔꯤ ꯃꯉꯥꯅꯤꯗꯤ ꯑꯗꯨꯜꯂꯤ ꯑꯗꯨꯝ ꯍꯟꯀꯠ ꯍꯟꯗ ꯍꯟꯀꯠ ꯇꯧ ꯂꯩꯔꯅꯤ
ꯑꯗꯨꯕꯨ ꯌꯥꯄꯣꯠꯇꯗꯤ ꯑꯩꯈꯣꯏ ꯁꯤꯗꯗꯤ ꯑꯦ ꯍꯟꯖꯜꯂꯨꯕꯗ ꯆꯥꯅꯤꯡꯗꯦ ꯁꯥꯔꯔꯣꯏꯅ ꯇꯧꯔꯒ ꯃꯗ ꯇꯧꯗꯣꯔꯤꯕꯅꯤ ꯃꯗ ꯌꯦꯔꯨꯝꯐꯧ ꯆꯥꯕꯒꯤ ꯅꯨꯡꯉꯥꯏ ꯇꯧꯔꯛꯀꯥꯟꯁꯤꯗ
ꯑꯦꯅꯈꯣꯏ ꯃꯥꯥꯏ ꯀꯣꯕꯤ ꯃꯥꯁꯣꯏ ꯁꯣꯏꯗꯣ ꯂꯩꯌꯦ ꯂꯨꯄꯥ ꯇꯔꯥꯒꯤ ꯆꯥꯕ ꯉꯝꯗꯗꯅ ꯆ ꯎꯆꯤꯛꯀꯒ ꯄꯥꯠꯂꯤ ꯄꯥꯠꯂꯤ ꯇꯧꯔ ꯂꯩꯔꯦ ꯍꯥꯏꯕꯗꯤ ꯑꯗꯨꯝ ꯍꯣꯡꯉꯦꯕ ꯁ꯭ꯋꯥꯏꯗꯩ ꯄꯣꯠ ꯑꯗꯨꯝ ꯍꯦꯛꯛꯅꯕꯅꯤꯅꯀꯣ ꯃꯤꯉꯣꯟꯗ ꯑꯗꯨꯝ
ꯏꯪ ꯅꯍꯥꯟ ꯀꯣꯕꯤꯁꯣꯏꯗꯨ ꯌꯥꯡꯈꯩꯒꯤ ꯑꯅꯤ ꯇꯧꯔꯛꯑꯦ ꯃꯄꯨꯟ ꯑꯅꯤ ꯀꯌꯥ ꯇꯥꯡꯈ꯭ꯔꯣꯅ ꯃꯣꯏꯅ ꯄꯨꯈꯠꯂꯒ ꯌꯣꯟꯕꯁꯤꯡꯁꯤꯅ ꯑꯩꯅ ꯏꯆꯦ ꯂꯩꯔꯨꯅꯨ ꯑꯩ ꯆꯥꯅꯤꯡꯗꯦꯅ ꯍꯥꯏꯕꯅꯦ ꯃꯤꯃꯥꯡꯗꯗꯤ ꯏꯀꯥꯏꯖꯄ ꯑꯗꯨꯝ ꯂꯩꯁꯜꯂꯛꯑꯦ ꯑꯗꯨꯗꯅ ꯀꯣꯕꯤ ꯃꯁꯣꯏ ꯆꯥꯔꯒ
ꯑꯦ ꯍꯥꯎꯕꯨꯗꯤ ꯍꯥꯎꯋꯦ ꯑꯩꯈꯣꯏ ꯀꯨꯏ ꯃꯥꯏꯁꯨ ꯍꯥꯏꯏꯁꯤꯅꯦ ꯑꯩꯈꯣꯏ ꯅꯣꯏ ꯅꯣꯏꯗꯤ ꯑꯃꯨꯛ ꯆꯠ ꯆ ꯆꯅ ꯂꯥꯎꯔꯝꯕꯅꯦ ꯃꯣꯏꯅ ꯍꯥꯔꯛꯑꯒꯩꯀꯩ ꯍꯤꯗꯥꯛ ꯀꯩꯀꯩ ꯍꯥꯞꯄꯅꯤꯅ ꯑꯩꯈꯣꯏꯁꯤꯗꯤ ꯀꯩ ꯍꯥꯏꯅꯤ ꯌꯥꯝ ꯊꯣꯠꯄꯗꯣ ꯄꯤꯛ ꯄꯤꯛ ꯇꯦꯛꯄꯤꯗꯣ ꯇꯧꯋꯦꯕꯀꯣ
ꯀꯣꯕꯤ ꯐꯨꯟꯗꯩ ꯍꯦꯛ ꯑꯗꯨꯏꯗꯨ ꯀꯣꯕꯤ ꯐꯨꯗ ꯀꯣꯕꯤ ꯐꯨꯟꯗꯨ ꯍꯦꯛꯄ ꯂꯣꯏꯔꯒ ꯃꯈꯣꯛꯀꯤꯗ ꯆꯣꯡꯉꯛꯏ ꯅꯠꯇ꯭ꯔꯣ
ꯍꯣꯏ ꯍꯣꯏ ꯑꯗꯨꯗꯩ ꯁꯣꯡꯉꯛꯏꯅꯦ ꯑꯗꯨꯗꯨꯒ ꯌꯥꯝ ꯅꯧꯕꯗꯣ ꯑꯗꯨꯃꯥꯏꯁꯨ ꯇꯧꯋꯦꯕ ꯍꯥꯏꯕꯗꯤ ꯇꯦꯛ ꯄꯦꯛ ꯇꯦꯛꯄꯗ ꯃꯁꯥꯒꯗꯣ ꯌꯥꯝ ꯅꯧꯕꯗ ꯀꯟꯅ ꯀꯟꯅ ꯂꯥꯎꯕ ꯇꯧꯗꯦꯕ ꯑꯗꯨꯝ ꯀꯨꯀꯔꯁꯤꯗꯀꯣ ꯑꯃꯨꯛꯇꯪ ꯀꯥꯝꯃꯒ ꯌꯥꯝ ꯃꯨꯜꯍꯟꯗꯕꯤ ꯁꯛ ꯁꯪ ꯁꯪꯅꯀꯣ ꯑꯗꯨꯗꯨꯒ ꯏꯔꯣꯟꯕ ꯌꯥꯝ ꯆꯥꯕ ꯌꯥꯝ ꯍꯥꯎꯋꯦ ꯍꯥꯏꯕꯗꯤ ꯀꯩꯅꯣ ꯇꯧꯔꯒ ꯑꯩꯈꯣꯏꯅ ꯃꯦꯔꯥꯃꯤꯁ ꯇꯧꯕ ꯃꯇꯝꯗꯣ ꯑꯗꯨꯗ ꯊꯥꯎ ꯈꯔ ꯇꯧꯔꯒ ꯅꯣꯏ ꯅꯄꯥꯛꯄꯤ ꯅꯥꯀꯨꯞꯄꯤ ꯇꯧꯔꯒ ꯂꯣꯟꯕ ꯊꯥꯎ ꯈꯔ ꯇꯧꯔꯒ ꯌꯥꯝ ꯍꯥꯎꯋꯤꯅ ꯑꯝꯇ ꯆꯥꯗꯤ ꯈꯪꯗ ꯑꯗꯨꯗꯣ
ꯑꯩꯈꯣꯏꯁꯨ ꯑꯗꯨꯒꯤ ꯆꯅꯥ ꯑ ꯇꯤꯡ ꯉꯍꯥꯎꯗ ꯑꯗꯨꯒꯕ ꯉꯥꯎꯔ ꯆꯥꯖꯔ ꯈꯪꯗꯦ ꯊꯣꯡ ꯉꯁꯨ ꯆꯥꯅꯤꯡꯗꯦ
ꯊꯣꯡꯉ ꯆꯥꯕ ꯍꯥꯎꯕ ꯑꯃ ꯂꯩꯌꯦ ꯍꯥꯏꯗꯤ ꯃꯪꯒꯟ ꯈꯔ ꯊꯥꯏꯅꯀꯣ
ꯈꯪꯉꯤꯗ ꯑꯩꯁꯨ ꯍꯥꯎꯕꯅ ꯍꯥꯎꯕꯅꯤ
ꯃꯉꯟ ꯈꯔ ꯊꯥꯕ ꯑꯗꯩ ꯈꯥꯃꯦꯟ ꯑꯁꯤꯤꯟꯕ ꯃꯆꯥꯗꯨ ꯊꯥꯕ ꯑꯩ ꯉꯥ ꯑꯌꯥꯏꯕ ꯈꯤꯇꯪ ꯊꯥꯒ ꯊꯥꯎ ꯇ ꯌꯩꯕ ꯌꯥꯝ ꯇꯩꯍꯩꯇꯕ ꯃꯆ ꯀꯩꯀꯩ ꯊꯥꯛ ꯇꯩꯕꯗꯀꯣ ꯑꯥꯏ ꯆꯥꯕ ꯌꯥꯝ ꯍꯥꯎꯋꯤ
ꯀꯦꯂꯤ ꯅꯉꯕꯤꯦ ꯃꯣꯏꯗꯤ
ꯑꯩꯈꯣꯏ ꯆꯥꯏꯅꯥꯡꯁꯤꯗ ꯈꯔ ꯑꯗꯨꯝ ꯁꯪꯉ ꯁꯪꯅ ꯆꯥꯏ
ꯑꯗꯨꯅ ꯐꯩꯌꯦ ꯃꯨꯜꯍꯟꯗꯕꯗꯨꯣ ꯐꯩꯌꯦꯕ ꯁꯛꯅꯆꯥꯥꯏꯗꯣ
ꯑꯗꯨ ꯑꯗꯨꯅ ꯑꯩꯅ ꯍꯪꯒꯥꯝ ꯊꯣꯡꯕꯗ ꯑꯣꯏꯅ ꯆꯪꯉꯦ ꯆꯪꯉꯦ ꯍꯥꯏꯗ ꯑꯗꯨꯃꯥꯏꯅ ꯍꯤꯡꯉ ꯆꯥꯏ ꯑꯗꯨꯅ ꯍꯥꯎꯕꯗꯣ ꯃꯍꯥꯎ ꯊꯣꯛꯄ ꯄꯨꯔꯥ ꯄꯥꯠꯂꯅꯤ ꯑꯗꯒꯤ ꯁꯤꯟ ꯃꯩ ꯀꯥꯃ ꯅꯣꯏꯗꯤ ꯌꯦꯟꯖꯥꯡ ꯏꯔꯣꯕꯨ ꯑꯣꯏꯔꯣ ꯑꯣꯏꯔꯣ ꯃꯆꯨꯗꯣ ꯍꯥꯏꯗꯤ ꯃꯆꯨ ꯑꯣꯏ ꯃꯩꯀꯥꯝ ꯑꯃꯅꯤ ꯑꯗꯒꯤ ꯁꯦꯟꯖꯨ ꯁꯗꯥꯅꯤ ꯌꯎꯔꯝꯕ ꯀꯥꯟꯗ ꯍꯥꯎ ꯇꯦꯅ ꯆꯥꯅꯤꯡꯗꯦꯕ
ꯃꯥꯒꯤ ꯃꯟꯐꯥꯠꯇ꯭ꯔꯤꯉꯩꯗꯅꯦ ꯁꯪꯒ ꯇꯧꯔ ꯆꯥꯗꯧꯅ ꯑꯗꯨꯅ ꯐꯔꯤꯅ ꯐꯁ ꯄꯨꯔꯥ ꯍꯟꯕꯁꯤꯗꯤ ꯃꯥꯒꯤ ꯚꯤꯇꯥꯃꯤꯟ ꯌꯥꯎꯔꯤꯕ ꯈꯣꯠꯂꯤꯕ ꯃꯌꯥꯝꯗꯨꯣ ꯂꯣꯏ ꯃꯥꯡꯒꯗꯧꯅꯤ
ꯅꯣꯏ ꯇꯧꯔꯗꯤ ꯌꯣꯟꯅꯤ ꯍꯥꯏꯕꯗꯤ ꯀꯩꯗꯣꯏꯅꯣ ꯑꯗꯨꯃꯥꯏꯅ ꯆꯥꯕ ꯂꯩꯔꯦꯅꯀꯣ ꯑꯗꯒꯤꯗꯤ ꯉꯥꯔꯤ ꯉꯥꯇꯥꯏꯁꯨ ꯅꯣꯏꯗꯤ ꯑꯗꯨꯝ ꯃꯃꯟ ꯌꯥꯝꯕ ꯆꯥꯝ ꯅꯤꯐꯨ ꯌꯥꯡꯈꯩ ꯄꯤꯕ ꯆꯥꯏꯔꯤꯅ ꯑꯩꯈꯣꯏꯁꯤ ꯉꯥꯔꯤꯁꯤ ꯆꯥꯏꯔꯦꯅ ꯎꯕꯗ ꯑꯁꯤꯕꯨ ꯉꯥꯔꯤꯗ ꯍꯥꯎꯗ꯭ꯔꯅ ꯍꯥꯏꯅꯦꯕ ꯂꯨꯄꯥ ꯆꯥꯕꯤꯤꯕ ꯉꯥꯏꯗꯨꯅꯅꯦ ꯑꯗꯨ ꯔꯣꯟꯅꯦ ꯑꯗꯨꯝ ꯍꯥꯎꯋꯦ ꯍꯥꯏꯕꯗꯤ ꯑꯩꯣꯏꯒꯤ ꯑꯃꯨꯛꯣꯏ ꯃꯆꯩ ꯁꯨꯅ ꯑꯗꯩ ꯀꯩꯅꯣ ꯇꯧꯔꯒ ꯂꯣꯟꯕꯅꯤꯅꯦ ꯑꯗꯒꯤ ꯏꯟꯅꯥ ꯅꯥꯄꯤꯒꯤꯁꯨ ꯈꯤꯇꯪ ꯃꯨꯟ ꯐꯥꯠꯇꯅ ꯇꯧꯕꯅꯤꯅ ꯑꯗꯨꯝ ꯍꯥꯎꯕꯗꯣ ꯑꯩꯈꯣꯏ ꯉꯥꯏꯔꯤꯁꯤ ꯎꯕꯗꯨ ꯅ ꯑꯩ ꯇꯧꯊꯣꯛꯈꯤꯅꯦ ꯍꯥꯏꯕ
ꯃꯊꯪꯗꯩ ꯉꯥꯔꯤ ꯑꯃ ꯎꯝ ꯅꯦꯅꯦꯅ ꯍꯦꯛ ꯍꯦꯛ ꯀꯩꯅꯣ ꯇꯧꯔꯒ ꯂꯩꯕ ꯉꯥꯔꯤꯗꯣ ꯀꯋꯥꯗꯒꯤ ꯑꯩꯈꯣꯏꯅ ꯑꯩꯈꯣꯏ ꯏꯆꯦ ꯀꯋꯥꯗ ꯗꯨꯀꯥꯟ ꯐꯝꯃꯤꯗꯨꯒꯤ ꯃꯅꯥꯛꯇ ꯍꯦꯛ ꯌꯣꯜꯂꯥꯛꯑꯦꯅ ꯃꯥꯅ ꯂꯧꯕ ꯉꯥꯏꯔꯤꯗꯨꯗꯤ ꯀꯣ ꯑꯁ ꯑꯗꯨꯗꯤ ꯉꯗꯤꯗꯨ ꯄ ꯋꯥ ꯑꯩꯉꯣꯟꯗꯨ ꯀꯔꯤꯝ ꯆꯟꯗꯦ ꯆꯥꯝ ꯌꯥꯡꯈꯩ ꯍꯥꯏꯕ꯭ꯔꯥ ꯆꯥꯝꯃ ꯃꯔꯤꯐꯨ ꯍꯥꯏꯕ꯭ꯔꯥ ꯀꯔꯤꯝ ꯆꯟꯗꯦ ꯑꯗꯨ ꯉꯥꯔꯤꯁꯦ ꯉꯥꯔꯤꯁꯦ ꯈꯨꯄꯥꯛ ꯈꯨꯄꯥꯛ ꯑꯃꯨꯛꯄꯥꯛꯥꯛꯄ ꯑꯗꯨꯗꯤ
ꯉꯥꯏ ꯌꯥꯝ ꯄꯥꯁꯨ ꯀꯩꯅꯣ ꯇꯧꯗꯗ ꯍꯥꯏꯗꯤ ꯁꯥꯏ ꯆꯥꯕ ꯆꯥꯈꯤꯗꯕꯒꯤ
ꯑꯃ ꯂꯧꯔꯅꯤ ꯑꯗꯨꯝ ꯂꯦꯝꯅꯦ ꯃꯔꯨꯁꯨ ꯌꯥꯝ ꯌꯥꯎꯋꯦ
ꯇꯧꯕ ꯍꯥꯏꯗꯤ ꯑꯗꯨꯒꯤ ꯖꯟꯖꯥꯔꯗꯧꯕ ꯇꯟꯕꯒꯤ ꯑꯆꯥꯄꯠꯁꯤꯦ ꯄꯤ ꯄꯤꯛꯄꯗꯣ ꯑꯩꯈꯣꯏ ꯑꯁꯦꯡꯕꯅꯦ ꯑꯩꯈꯣꯏ ꯉꯥꯔꯤꯁꯦ ꯎꯔꯗꯤ ꯄꯨꯔꯥ ꯈꯥꯅ ꯁꯦꯝꯃ ꯉꯥꯔꯤꯒ ꯃꯥꯟꯅꯩ ꯍꯥꯏꯕ ꯑ ꯄꯤꯛꯄ ꯑꯗꯨꯝ ꯃꯅꯥ ꯀꯅꯥ ꯇꯥꯕꯗꯣ ꯃꯐꯣꯟ ꯑꯣꯏꯅ ꯇꯥꯕ ꯇꯧꯕꯗꯣ ꯑꯗꯨꯝ ꯉꯥꯂꯒ ꯆꯥꯏꯅ ꯑꯗꯨꯝ ꯑꯗꯨꯅ ꯁꯨꯝ ꯍꯦꯛꯄ ꯈꯣꯠꯄ ꯇꯧꯕ ꯍꯦꯛꯄꯗ ꯉꯥꯏꯕ ꯈꯣꯠꯄ ꯇꯧꯕꯒꯤ ꯀ ꯅꯥꯄꯤꯗꯨ ꯆꯥꯕꯒꯤ ꯍꯥꯎꯈꯤꯕ ꯋꯥꯅꯤꯗ ꯑꯗ ꯑꯗꯨꯃꯥꯏꯅ ꯂꯩꯔ ꯆꯥꯔꯤ ꯆꯥꯕ ꯌꯥ ꯆꯥ
ꯎꯝ ꯑꯩꯒꯤ ꯐꯣꯟꯁꯦ ꯑꯩꯒꯤ ꯅꯥꯀꯣꯡꯁꯤꯁꯨ ꯊꯦꯡꯕꯗ ꯃꯥꯒꯤ ꯀꯩꯅꯣꯁꯦ ꯎꯝ ꯑꯉꯟꯥꯟꯕꯁꯦ ꯂꯣꯏ ꯂꯩꯊꯂꯩꯔꯝꯃꯦ ꯑꯝꯇ ꯎꯗ꯭ꯔꯦ ꯀꯃꯥꯏ ꯇꯧꯏꯅꯣ ꯈꯪꯗꯦ ꯁꯤ ꯐꯣꯟꯁꯦ ꯇꯧꯅꯕꯁꯦ ꯃꯇꯣꯝꯇ ꯃꯔꯦꯡ ꯃꯔꯦꯡ ꯆꯠ ꯂꯩꯔꯝꯃꯤꯀꯣ ꯃꯅꯨꯡꯗꯒ ꯆꯪꯉꯒꯀꯣ ꯀꯥꯀꯥꯏ ꯀꯥꯏꯗꯅꯣ ꯐꯨꯖꯤꯟꯅ ꯆꯪꯂꯩꯔꯝꯖꯠꯅꯦ ꯈꯪꯕ꯭ꯔ ꯑꯗꯨ ꯐꯣꯟꯁꯦ ꯃꯝꯇ꯭ꯔꯤꯛ ꯃꯝꯈ꯭ꯔꯦ ꯑꯩ ꯀꯦꯝ ꯎꯗ꯭ꯔꯦ
ꯍꯣꯏ ꯗꯨꯅꯤ ꯇꯥꯏꯌꯦ ꯇꯥꯏꯌꯦ
ꯎꯝ
ꯑꯁ ꯅꯨꯃꯤꯗꯥꯡ ꯑꯃꯨꯛ ꯌꯧꯔꯛꯑꯦ
ꯑꯗꯨꯅꯤ ꯑꯩꯁꯤ ꯑꯩꯒꯤ ꯊꯕꯛ ꯁꯨꯕꯁꯤꯡꯁꯤꯒꯤ ꯀꯤꯂꯤꯆꯅꯥꯉꯧꯒꯤ ꯒꯦꯅ ꯃꯪꯒꯜꯁꯦ ꯂꯧꯈꯠꯂꯤꯅꯤ, ꯉꯁꯥꯏ ꯅꯨꯡꯊꯤꯟ ꯇꯤꯡꯕꯅꯤ ꯅꯨꯡꯊꯤꯟ ꯍꯥꯏꯕꯗꯤ ꯄꯨꯡ ꯇꯔꯥꯃꯥꯊꯣꯏ ꯇꯥꯗ꯭ꯔꯣꯑꯝꯃꯅꯤ ꯑꯗꯨꯋꯥꯏꯗ ꯇꯤꯡꯕꯅꯤ ꯈꯤꯇꯪ ꯄꯣꯛꯇꯕ ꯈꯔꯁꯨ ꯌꯥꯎꯔꯦ ꯈꯣꯏꯒꯤꯅ ꯆꯅꯥꯗꯣ ꯅꯨꯡꯗꯥꯡ ꯉꯧꯔꯒꯦ ꯍꯋꯥꯏꯔ ꯀꯩꯅꯣꯗꯣ ꯎꯝ ꯉꯁꯥꯏ ꯅꯪꯅꯁꯨ ꯍꯥꯏꯕ ꯍꯤꯟꯖꯥꯡꯗꯣ ꯀꯩꯕ ꯃꯁꯣꯏꯗꯣ ꯑꯗꯨꯏꯗꯨꯒ ꯆꯅꯥꯒ ꯉꯧꯒꯦ ꯀꯣꯕꯤ ꯃꯥꯁꯣꯏꯒ ꯆꯅꯥꯒ ꯉꯧꯒꯦ
ꯑꯣ ꯍꯣ ꯍꯣꯏ ꯌꯦꯡꯉꯣꯗꯤ ꯑꯗꯨꯝ ꯅꯨꯃꯤꯠ ꯇꯥꯈꯤꯕ ꯈꯪꯍꯧꯔꯣꯏ ꯑꯁꯤ ꯌꯦꯟꯒꯤ ꯕꯥꯂꯞ ꯑꯝꯇꯥ ꯂꯩꯔꯨꯒꯦ ꯇꯧꯕꯅꯦ ꯑꯗꯨꯒ ꯃꯥꯒꯤ ꯆꯥꯕ ꯇꯨꯝꯅꯉꯥꯏ ꯍꯤꯗꯥꯛ ꯑꯝꯇꯒ ꯉꯇꯪꯗꯤ ꯋꯥꯠꯂꯤꯗ ꯃꯤꯅꯤꯠ ꯈꯔ ꯂꯩꯈꯤꯁꯦ ꯑꯗꯨꯗꯨꯒ ꯆꯠꯂꯨꯔꯒꯦ ꯏꯆꯥꯁꯦ ꯌꯨꯝꯗ ꯗꯨꯗꯩꯀꯩ ꯍꯥꯏꯅꯤ ꯌꯥꯝ ꯇꯟꯖꯤꯟꯕꯗꯣ ꯑꯗꯨꯃꯥꯏ ꯇꯧꯈ꯭ꯔꯦ ꯀꯩꯝꯇ ꯇꯧꯅꯤꯡꯗꯕꯤ ꯑꯗꯩ ꯀꯩꯝ ꯍꯣꯏ ꯑꯗꯨꯅꯦ ꯗꯨꯃꯥꯏ ꯇꯧ ꯂꯩꯔꯦꯅꯦ
ꯎꯝ ꯁꯪꯒꯣꯝ ꯁꯪꯒꯣꯝ ꯀꯩꯅꯣ ꯇꯧꯔꯒ ꯀꯥꯕ ꯅꯝ ꯅꯝꯃꯦ ꯁꯪꯒꯣꯝ ꯂꯣꯜꯂꯒ, ꯃꯥꯅꯝ ꯅꯨꯡꯁꯤꯌꯦ ꯁꯪꯒꯣꯝ ꯀꯥꯅꯝ ꯅꯝꯕꯁꯦ꯫
ꯁꯪꯒꯣꯝ ꯍꯥꯏꯔꯒ ꯁꯪꯒꯣꯝ ꯑꯐꯝꯕ ꯌꯥꯝ ꯊꯛꯅꯤꯡꯉꯦ ꯑꯝꯇ ꯂꯩꯔꯛꯁꯤꯔ ꯈꯪꯗꯦ ꯁꯪꯒꯣꯝꯗ ꯍꯦꯛꯇ ꯊꯛꯅꯤꯡꯉꯛꯄ ꯋꯥꯅꯤꯗ ꯍꯧꯖꯤꯛꯁꯦ
ꯎꯝ ꯈꯣꯏꯒꯤ ꯁꯦꯗ ꯑꯃ ꯁꯪꯒꯣꯝ ꯌꯦꯔꯕ ꯆꯥꯕꯗ ꯑꯝꯇꯣꯏꯕ ꯍꯧꯔꯦ ꯑꯩꯁꯨ
ꯆꯥꯔꯁꯨ
ꯀꯩꯅꯣ ꯑꯩꯒꯤ ꯐꯝꯗ ꯑꯃ ꯑꯩ ꯃꯤꯠꯁꯦ ꯑꯝꯇ ꯎꯗ꯭ꯔꯦ ꯑꯗꯨꯝ ꯀꯩꯅꯣ ꯇꯧꯀꯣ ꯑꯣꯁꯤ ꯂꯥꯔꯇꯨ ꯇꯞꯇꯏ ꯊꯟ ꯂꯤꯊꯥ ꯂꯩꯔꯝꯕꯩ ꯋꯅꯤꯗ ꯅꯥꯀꯣꯡꯅ ꯂꯩꯊꯔꯤꯅꯤꯃꯤ ꯑꯗꯨꯁꯨ ꯈꯨꯠꯁꯤꯅ ꯀꯩꯅꯣ ꯄꯥꯜꯂꯦ ꯅꯥꯀꯣꯡꯁꯤ ꯈꯨꯠ ꯄꯥꯜꯂꯦ ꯑꯩꯒꯤ
ꯑꯗꯣ ꯍꯧꯅ ꯌꯨꯝ ꯇꯥꯔꯝꯒꯅꯤꯗ ꯀꯩꯁꯨ ꯅꯍꯥꯟꯋꯥꯏꯗꯧꯅ ꯇꯥꯕ ꯈꯣꯠꯄ ꯇꯧꯗꯧꯔꯝ ꯃꯣꯏꯗ꯫
ꯍꯧꯏ ꯍꯧꯏ
ꯁꯤꯅ ꯍꯦꯟꯅ ꯍꯧꯏꯤ ꯍꯥꯏꯕ ꯋꯥꯔꯤ ꯁꯟꯅꯕꯗ ꯑꯃꯗꯨ ꯐꯣꯟꯗꯩ ꯆꯨꯝꯅꯩ ꯐꯣꯟ ꯇꯧꯅꯕꯗꯒꯤꯗꯤ
ꯍꯧꯋꯦ ꯁꯤꯅ ꯍꯦꯟꯅ ꯑꯍꯥꯟꯕ ꯍꯧ ꯇꯧꯕꯗꯗꯤ ꯍꯧꯗꯦꯕ ꯄꯛꯅ ꯍꯧꯖꯤꯛꯇꯤ ꯋꯥꯈꯣꯟꯁꯦ ꯌꯥꯝ ꯂꯧꯔꯦ ꯎꯝ ꯑꯗꯨꯗꯒꯤ ꯅꯪꯅꯒ ꯉꯥꯡꯕꯒ ꯑꯣꯏꯔꯦ ꯑꯍꯥꯝꯕꯩꯗꯣ ꯑꯁ ꯇꯨꯗꯗꯤ, ꯑꯩ ꯇꯥꯐꯝ ꯈꯪꯗꯕꯁꯤ, ꯅꯥꯁꯦ ꯀꯩꯅꯣ ꯅꯞ ꯅꯞꯁꯤꯜꯂꯒꯀꯣ ꯀꯃꯥꯏꯅ ꯇꯧꯅꯤ ꯃꯁꯦ ꯇꯥꯅꯕ ꯍꯥꯏꯅ ꯍꯣꯠꯅꯕꯗꯕ ꯋꯥꯈꯤꯕꯅꯤ ꯍꯧꯖꯤꯛꯇꯤ ꯐꯈ꯭ꯔꯦ ꯂꯣꯏꯅ꯫
ꯍꯧꯖꯤꯗꯤꯁꯤ ꯁꯤꯅ ꯍꯦꯟꯅ ꯅꯣꯔꯃꯦꯜ ꯐꯣꯟꯗꯒꯤ ꯁꯤꯅ ꯍꯦꯟꯅ ꯃꯈꯣꯟ ꯂꯥꯎꯅ ꯇꯥꯏ꯫
ꯅꯣꯏ ꯌꯥꯝꯃ ꯉꯁꯤ ꯉꯁꯤ ꯄꯩꯁꯥ ꯊꯥꯔꯅꯤ ꯑꯗꯨꯗꯣ ꯉꯁꯤ ꯃꯤꯗꯥꯡ ꯋꯥꯏꯝ ꯌꯧꯔꯛꯀꯦꯃ ꯍꯥꯏꯛꯇ꯭ꯔꯤꯕꯣ
ꯉꯁꯥꯏ ꯂꯥꯛꯑꯝꯃꯕꯅꯤ ꯑꯗꯨ ꯑꯩꯅ ꯉꯁꯥꯏ ꯀꯩꯅꯣ ꯇꯧꯈꯤꯕꯇꯔꯒ ꯈꯔ ꯇꯧꯈꯤꯕꯅꯦ ꯑꯗꯨꯗꯒꯤ ꯉꯁꯥꯏ ꯂꯥꯛꯑꯝꯃꯦ ꯑꯗꯨ ꯍꯥꯏꯔꯝꯕꯅꯤ
ꯀꯩ ꯅꯨꯃꯤꯠꯇ ꯑꯃ ꯍꯥꯏꯔꯕ
ꯃꯁꯤ ꯊ ꯃꯃꯤꯅꯤꯁ ꯑꯗꯨꯝ ꯍꯥꯏ
ꯅꯣꯡꯤꯉꯤ ꯅꯣꯡꯤꯁꯤꯗ ꯊꯥꯅ ꯐꯥꯏꯔꯦ ꯃꯥꯅ ꯆꯍꯤ ꯑꯃ ꯍꯥꯏ
ꯍꯥꯏꯔꯤꯝ
ꯁꯨꯡꯄꯤ ꯄꯤꯔꯛꯇꯕꯗꯤ ꯆꯍꯤ ꯑꯃꯗꯤ ꯐꯥꯔꯕꯅꯤꯗ
ꯍꯥꯔꯤꯦ
ꯅꯣꯡꯉꯤ ꯅꯣꯡꯉꯤ ꯇꯧꯕꯗꯣꯛ ꯑꯝꯇ ꯈꯔ ꯀꯔꯣ ꯇꯧꯕ ꯅꯠꯇ꯭ꯔꯗꯤ ꯇꯧꯁꯤꯜꯂꯣ ꯅꯠꯇ꯭ꯔꯗꯤ ꯌꯥꯔꯣꯏꯅꯦ ꯌꯥꯅꯤ ꯍꯥꯏꯥꯏꯅꯁꯨ ꯑꯗꯨꯝ ꯇꯧꯔꯛꯑꯦ ꯑꯗꯨꯝ ꯊꯥꯜꯂꯑꯦ ꯑꯗꯨꯝ ꯇꯧꯔꯛꯑꯦ ꯑꯗꯨꯗꯤ
ꯑꯗꯨꯅ ꯈꯪꯗꯗ ꯍꯧꯖꯤꯛꯀꯥꯟꯗꯤ ꯄꯕꯅ ꯆꯥꯎꯔꯤ ꯑꯗꯒꯤ ꯄꯤꯈꯤꯕ ꯄꯩꯁꯥꯗꯣ ꯍꯥꯏꯔꯁꯨ ꯌꯥꯗꯒꯨꯝ ꯇꯧ ꯍꯥꯠꯂꯁꯨ ꯌꯥꯗꯒꯨꯝ ꯇꯧ ꯎ ꯀꯗ
ꯍꯣꯏ ꯅꯣꯏꯅꯦ ꯆꯥꯎ ꯂꯩꯔꯦꯀꯣ
ꯏꯔꯝꯗꯥꯏꯔꯗꯤ ꯍꯩꯗꯣꯏꯅꯦ ꯁꯤꯗ ꯑꯗꯨ ꯍꯩꯅꯤꯒꯛꯇꯕꯅꯦ ꯑꯗꯨꯅꯦ ꯇꯧꯔꯒ ꯂꯧꯒꯗꯣꯏꯅꯦꯕ ꯃꯥꯜꯍꯜꯂꯒ
ꯍ ꯐꯔꯦ ꯑꯏ ꯃꯒꯟꯒꯦ ꯀꯦꯂꯤ ꯆꯅꯥꯝꯇ ꯉꯥꯎꯤꯒꯦ ꯃꯣꯏꯒꯤ ꯎꯝ ꯊꯃꯦ ꯊꯝꯃꯦ